ꯀꯨꯏꯁꯨ ꯀꯨꯏꯗ꯭ꯔꯦꯗꯅ ꯑꯗꯨꯒꯤ ꯁꯨꯝ ꯊꯕꯛ ꯅꯨꯡꯒ ꯈꯔ ꯑꯦꯔꯦꯟꯖꯃꯦꯟ ꯇꯧꯁꯤꯔꯥꯅ ꯍꯥꯏꯗꯤ ꯀꯩꯀꯩ ꯀꯩꯀꯩ ꯇꯧꯁꯤꯒꯦ ꯀꯩꯀꯩ ꯄꯨꯁꯤꯒꯦꯗꯣ ꯈꯟꯅꯁꯤꯔꯅ ꯐꯣꯟ ꯇꯧꯔꯛꯏꯅꯤꯅꯦ
ꯌꯥꯏꯌꯦ ꯌꯥꯏꯌꯦ
ꯁꯤꯐꯤꯁ
ꯄꯥꯛꯇꯣ ꯀꯔꯤꯒꯤ ꯀꯩꯅꯣꯥꯏ ꯇꯧꯖꯥꯠ ꯄꯥꯔꯛꯀꯨꯝꯕ ꯑꯃꯗ ꯇꯧꯁꯦ ꯍꯥꯏꯔ ꯍꯣꯇꯦꯜꯒꯨꯝꯕꯗ ꯇꯧꯁꯦ ꯍꯥꯏꯔ
ꯄꯥꯔꯛꯀꯨꯝꯕ ꯑꯃ ꯇꯧꯔꯁꯦ ꯄꯥꯔꯇꯅ ꯍꯈꯣꯏ ꯔꯤꯖꯣꯔꯠꯂ ꯄꯥꯜꯂ ꯑꯃꯗꯀꯣ ꯑꯗꯨꯅ ꯐꯔꯅꯤ ꯑꯉꯥꯡ ꯅꯨꯕꯤꯁꯨ ꯌꯥꯎꯕꯅꯤꯅ
ꯍꯣꯏ ꯑꯗꯨꯅꯕꯨꯗꯤ ꯐꯩ ꯍꯥꯏꯗꯤ
ꯎꯝ
ꯑꯁ ꯄꯨꯟꯈꯤꯗꯕꯁꯨ ꯀꯨꯏꯔꯕꯅꯤꯅ ꯇꯧꯔꯤꯁꯤ
ꯎꯝ ꯍꯟꯗꯛꯇꯤ ꯑꯩ ꯈꯔ ꯐꯦꯃꯂꯤ ꯃꯌꯥꯝ ꯄꯨꯟꯂꯗꯕꯅꯤ
ꯐꯖꯅ ꯐꯖꯅ ꯀꯩꯅꯣ ꯇꯧꯔ ꯂꯣꯏꯔꯦ ꯆꯣꯞꯇꯅꯕ ꯐꯖꯅ
ꯎꯝ ꯀꯩꯅꯣꯁꯦ ꯁꯤꯗꯒꯤ ꯑꯩꯈꯣꯏꯅ ꯄꯨꯈꯤꯗꯣꯏꯁꯦ ꯀꯩꯀꯩꯒꯤ ꯄꯨꯅꯤ ꯑ
ꯑꯩꯅ ꯁꯨꯝ ꯈꯟꯕꯗ ꯄꯨꯕ ꯌꯥꯕ ꯄꯣꯠꯁꯦ ꯅꯨꯡꯁꯥ ꯅꯨꯡꯁꯥꯕꯅꯤꯅ ꯈꯟꯅꯕ ꯇꯦꯟꯗꯣ ꯑꯃ ꯄꯨꯔꯁꯤ
ꯎꯝ
ꯑꯥꯗꯒꯤ ꯐꯛ ꯃꯥ
ꯎꯝ
ꯑꯗꯒꯤ ꯆꯤꯌꯔ ꯀꯩꯅꯣꯒꯤꯗꯣ ꯇ꯭ꯔꯦꯛꯀꯤꯡ ꯆꯤꯌꯔꯒꯨꯝꯕꯗꯣ ꯑꯗꯨ ꯈꯤꯇꯪ ꯍꯥꯞꯈꯤꯕ ꯌꯥꯏ ꯑꯗꯣ ꯃꯣꯏ ꯔꯤꯖꯣꯔꯠꯇꯣ
ꯑꯥꯗ ꯄꯩꯁꯥ ꯇꯤꯉꯨꯗꯧ ꯁꯔꯨꯛ ꯑꯩꯈꯣꯏ ꯁꯤꯗꯩꯩ ꯄꯨꯈꯤꯕꯅ ꯐꯩꯗꯤ ꯐꯩ ꯑꯗꯨꯅ
ꯑ ꯕꯔꯅꯥꯗ ꯀꯩ ꯀꯩ ꯒꯌꯥꯁ ꯀꯩ ꯀꯩꯗꯣ ꯑꯥꯗ ꯏꯁꯨ ꯇꯧꯖꯥꯠꯂꯣ
ꯏꯁꯨꯁ ꯇꯧꯕꯗꯤ ꯇꯧꯔꯝꯒꯅꯤ ꯑꯗꯨ ꯑꯣꯏꯔꯁꯨ ꯑꯩꯈꯣꯏ ꯁꯤꯗꯩ ꯄꯨꯔꯒꯅ ꯑꯃꯨꯛ ꯄꯩꯁꯥ ꯁꯦꯕ ꯑꯣꯏꯗꯅ
ꯍꯣꯏ ꯑꯗꯨꯕꯨꯗꯤ ꯁꯨꯝꯃꯦ ꯍꯥꯏꯗꯤ ꯉꯥꯏꯍꯥꯛꯇꯪ ꯀꯩꯅꯣ ꯋꯥꯏꯕꯗꯨ ꯗꯨꯒꯤ ꯂꯨꯄ ꯆꯧꯉꯥ ꯆꯥꯇꯔ꯭ꯨꯛ ꯆꯥꯇꯔ꯭ꯦꯠ ꯍꯦꯛꯇꯥ ꯍꯥꯏꯔꯛ
ꯑꯑ ꯍꯥꯏꯔꯛꯀꯗꯣꯏꯅꯤꯅꯦ ꯑꯗꯒꯤ ꯆꯥ ꯅꯨꯡꯁꯨ ꯕ꯭ꯔꯦꯛꯐꯥꯁꯁꯨ ꯆꯥꯗꯕ ꯌꯥꯔꯣꯏ ꯎꯝ
ꯕ꯭ꯔꯦꯛꯐꯥꯁꯇꯨꯗꯤ ꯄꯨꯗꯕꯤꯗ ꯂꯝꯕꯤꯗ ꯇꯧꯔꯁꯤꯔ ꯁꯤꯅꯤ ꯑꯩꯅ ꯈꯜꯂꯤꯁꯦ
ꯑꯩꯅ ꯑꯃꯨꯛ ꯈꯜꯂꯤꯁꯤꯅ ꯑꯥꯗ ꯌꯧꯔꯒ ꯐꯖꯅ ꯆꯥ ꯅꯨꯡꯒꯗꯣ ꯂꯣꯜꯂ ꯈꯣꯠꯂꯒ ꯕ꯭ꯔꯦꯠ ꯅꯨꯡꯒꯗꯣ ꯇꯣꯁ ꯅꯨꯡ ꯍꯧꯔꯒ ꯐꯖꯅ ꯑꯣꯝꯂꯦꯠ ꯅꯨꯡꯂꯦꯠ ꯇꯧꯔ ꯆꯥꯎꯁꯤꯔꯅ ꯈꯜꯂꯤꯕ ꯍꯔꯥꯎ ꯃꯌꯥꯝ ꯊꯣꯛ ꯍꯧꯥꯎ ꯇꯧꯗꯅ
ꯑꯗꯨꯗꯤ ꯈꯤꯇꯪ ꯉꯟꯅ ꯊꯣꯛꯄ ꯃꯊꯧ ꯇꯥꯔꯅꯤ ꯕꯥꯢ ꯍꯥꯏꯗꯤ ꯊꯦꯡꯅ ꯊꯣꯛꯄꯗꯤ ꯑꯃꯨꯛ ꯊꯦꯡꯒꯅꯦꯕꯀꯣ ꯍꯥꯏꯗꯤ ꯑꯗꯥ ꯆꯥꯛ ꯏꯁꯤꯡ ꯊꯣꯡꯕ ꯀꯩ ꯀꯩ ꯂꯣꯏꯁꯟꯕ ꯍꯥꯏꯕ ꯑꯃꯥ ꯂꯩꯕꯅꯤꯅꯀꯣ
ꯎꯝ
ꯑꯗꯨꯗꯤ ꯄꯨꯡ ꯀꯌꯥꯗꯒꯤ ꯀꯃꯥꯏꯅ ꯇꯧꯁꯤꯒꯦ ꯏꯁꯇꯥꯔꯠ ꯑꯞꯁꯦ
ꯌꯥꯔꯤꯈꯩꯗꯤ ꯚꯥꯏ ꯇꯔꯦꯠ ꯃꯈꯥꯏ ꯅꯤꯄꯥꯜꯗꯤ ꯇꯥꯍꯜꯂꯒꯨꯝꯁꯦ ꯁꯤꯗꯒꯤ ꯊꯣꯛꯄꯁꯦ
ꯑꯩꯗꯤ ꯇꯔꯦꯠ ꯃꯈꯥꯏꯗꯨꯕꯨ ꯊꯦꯡꯉꯦꯅ ꯂꯩꯔꯤ ꯇꯔꯨꯛ ꯃꯈꯥꯏ ꯑꯗꯨꯃꯥꯏꯅ ꯊꯣꯛꯇ꯭ꯔꯒꯗꯤ ꯍꯥꯏꯗꯤ ꯂꯝ ꯂꯝꯗꯨꯁꯨ ꯑꯉꯥꯡ ꯅꯠꯇꯕꯅꯤꯅ ꯀꯣ ꯂꯥꯞ ꯄꯅꯤꯅ ꯈꯔ ꯉꯟꯅ ꯆꯠꯂꯒ ꯍꯥꯏꯗꯤ ꯍꯥꯏꯖꯕ ꯋꯥꯅꯤ ꯆꯠꯄꯗꯗ ꯄꯨꯡ ꯑꯃ ꯃꯈꯥꯏꯃꯨꯛꯇꯤ ꯆꯪꯒꯗ꯭ꯔꯥꯅ ꯍꯂꯎ ꯑꯩꯅꯨ
ꯎꯝ ꯗꯩꯗꯤ ꯃꯥꯔꯀꯦꯇꯤꯡꯁꯨ ꯑꯃꯨꯛ ꯋꯥꯠꯂꯤꯕꯅꯤꯗꯣ
ꯑꯗꯨꯅ ꯄꯨꯡꯗꯨꯣ ꯊꯦꯡꯒꯅꯦꯕꯀꫭ ꯑ ꯌꯧꯕꯗ
ꯎꯝ ꯗꯩꯗ ꯑꯩꯈꯣꯏ ꯈꯤꯇꯪ ꯑꯣꯏꯔꯗꯤ ꯐꯗꯧꯕ ꯅꯨꯄꯤ ꯑꯉꯥꯡꯁꯨ ꯌꯥꯎꯕꯅꯤꯅ ꯃꯣꯏꯗꯤ ꯃꯅꯤꯡ ꯈꯣꯝꯒꯜꯂꯤꯗꫭ
ꯍꯣꯏ ꯍꫭꯏ ꯃꯣꯏꯗꯪ ꯂꯤ ꯁꯟꯕ ꯉꯥꯏꯅꯕꯗ ꯑꯗꯨꯝ ꯊꯕꯛ ꯑꯃ ꯑꯣꯏꯗꯣꯏꯅꯤ
ꯃꯥꯅꯤ ꯃꯥꯅꯤ
ꯑꯈꯣꯏꯗꯤ ꯈꯣꯡꯒ꯭ꯔꯥꯎ ꯑꯃ ꯐꯨꯔꯤꯠ ꯑꯃ ꯊꯣꯛ ꯁꯣꯏꯆꯜꯂꯒ ꯂꯣꯏꯗꯣ ꯃꯣꯏꯗꯤ ꯃꯨꯛ ꯀꯦꯒꯤꯗꯣꯏꯅꯤꯗꯣ ꯑꯗꯨꯗ ꯃꯣꯏꯗꯪ ꯉꯥꯏꯕꯗꯕ ꯑꯗꯨꯅ ꯏꯁꯥꯅ ꯈꯪꯅ ꯈꯪꯅ ꯏ
ꯍꯣꯏ ꯃꯥꯏ ꯃꯥꯏ ꯅꯨꯄꯤꯗꯣ ꯃꯥ ꯃꯥꯥꯏ ꯉꯝꯅ ꯉꯝꯅꯚ ꯄꯨꯊꯣꯛꯅꯔꯛꯄ ꯉꯟꯅ
ꯄꯨꯅꯕꯤ ꯏ ꯑꯩꯒꯤ ꯊꯦꯡꯉꯦ ꯑꯩꯅ ꯄꯨꯕꯤ ꯐꯥꯏꯟ ꯍꯣꯏ ꯀꯩꯅꯣꯒꯤ ꯕ꯭ꯔꯦꯛꯐꯥꯁ ꯄꯩꯁꯥ ꯄꯨꯊꯣꯛꯅꯕꯤ ꯑꯊꯦꯡꯕ ꯃꯤꯗꯨꯅ
ꯍꫭ ꯍꯣꯏ ꯃꯥꯏꯔꯦꯅꯦ ꯀꯩꯅꯣ ꯇꯧꯗꯗꯤ ꯌꯥꯔ
ꯍꯣꯏ ꯑꯗꯨ ꯅꯠꯇ ꯑꯗꯨ ꯅꯠꯇꯗꯤ ꯃꯇꯝ ꯆꯥꯅ ꯊꫭꯛꯂꯑꫭꯏ ꯊꯣꯛꯅꯔ ꯑꯔꯣꯏꯕ ꯚꯥꯏ ꯅꯪ ꯑꯃꯨꯛ ꯀꯩꯅꯣ ꯄꯨꯡ ꯃꯉꯥ ꯃꯈꯥꯏꯗ ꯑꯃꯨꯛ ꯊꯣꯛꯆꯜꯂꯛꯀꯅꯤ ꯑꯣ ꯕ‍꯭ꯔꯦꯛꯐꯥꯁ ꯄꯩꯁꯥ ꯊꯤꯡꯗꯅꯕ ꯍꫭꯠꯅꯕꯗ
ꯄꯨꯡꯗꯨꯕꯨ ꯈꯔ ꯍꯥꯏꯗꯤ ꯑꯦꯖꯦꯛ ꯄꯨꯡ ꯇꯥꯏꯃꯤꯡ ꯑꯃ ꯊꯥꯕꯔ ꯂꯣꯏ ꯉꯟꯅ ꯊꯣꯂꯛꯑꯁꯨ ꯐꯥꯏꯟ ꯊꯤꯍꯟꯁꯤꯍꯦ ꯉꯟꯇꯥ ꯊꯣꯛꯆꯜꯂ ꯐꯔꯛ ꯇꯥꯅꯤ ꯃꯤ ꯇꯨꯝꯕꯝ ꯆꯥꯕꯝ ꯈꯪꯉꯗꯕ ꯌꯥ
ꯍꯥꯏꯗꯤ ꯄꯨꯡ ꯇꯔꯨꯛ ꯃꯈꯥꯏ ꯅꯪꯅꯕ
ꯎꯝ ꯔꯃ ꯈꯥꯏ ꯁꯞꯇ ꯀꯣ
ꯅꯪ ꯑꯉꯥꯡ ꯑꯃ ꯕꯣꯔꯗꯤꯡ ꯂꯩꯈꯤꯕꯗꯨꯗꯤ ꯌꯥꯎꯗꯣꯔꯤꯕ꯭ꯔꯥ ꯀꯃꯥꯏꯅ ꯇꯧꯕꯅꯣ
ꯃꯥ ꯊꯣꯛꯣꯔꯥꯅꯤ ꯁꯦꯇꯔꯗꯦꯗ
ꯎꯝ
ꯑꯩꯅ ꯂ ꯐꯨꯔꯣ ꯌꯥꯎ ꯍꯣꯟꯒꯦ ꯐꯦꯃꯤꯂꯤ ꯁꯨꯗꯕ ꯅꯨꯡꯉꯥꯏꯇ꯭ꯦ
ꯏꯗꯤ ꯑꯗꯨꯃꯥꯏꯅ ꯇꯧꯕꯤꯕꯅꯗꯤ ꯐꯩ ꯍꯥꯏꯗꯤ ꯁꯨꯅ ꯍꯥꯏꯗꯤ ꯁꯨꯃꯥꯏꯅ ꯄꯨꯟꯕꯁꯦ ꯄꯥꯏ ꯍꯦꯛꯇ ꯐꯨꯟ ꯐꯪꯄꯣꯇ꯭ꯔꯦꯕ
ꯑꯃ ꯄꯣ ꯆꯩꯦ ꯐꯥꯎꯝꯃꯤ
ꯃꯨꯔꯥꯅꯤ ꯄꯨꯂꯤꯁꯁꯤꯁꯦ ꯀꯒꯥꯔꯤꯒꯤꯗꯤ ꯑꯉꯥꯡꯕꯨ ꯑꯣꯏꯔ ꯌꯎꯆꯅꯤꯡ ꯉꯝꯗꯣꯏꯅꯦꯕ ꯕꯣꯔꯗꯤꯡꯗꯒ ꯂꯩꯁꯜꯂꯦ ꯀꯣꯏꯕ ꯂꯥꯡꯕ ꯁꯠ ꯗꯣ ꯀꯩꯁꯨ ꯐꯝꯖꯔꯔ ꯃꯔꯨ ꯑꯣꯏꯕ ꯃꯣꯏꯗꯤ ꯑꯗꯨꯅ ꯑꯃꯨꯛꯁꯨ ꯄꯨꯊꯣꯛꯄꯤꯕꯗꯤ ꯐꯩ
ꯗꯦꯒꯤ ꯅꯨꯡꯗꯥꯡ ꯋꯥꯏꯔꯝꯗꯣ ꯃꯥ ꯁ꯭ꯀꯨꯜ ꯇꯥꯏꯃꯤꯡ ꯂꯣꯏꯔꯛꯄ ꯑꯗꯨꯋꯥꯏꯗꯨꯗ ꯂꯧꯕꯤꯔꯨꯔꯒ ꯁꯟꯗꯦꯗꯣ ꯆꯠꯂꯨꯔꯒ ꯁꯟꯗꯦꯒꯤ ꯅꯨꯃꯤꯗꯥꯡꯗꯔꯥ ꯅꯠꯇ꯭ꯔꯒ ꯃꯟꯗꯦ ꯃꯣꯔꯅꯤ ꯐꯥꯔꯁ ꯃꯣꯔꯅꯤꯡꯗꯔ ꯀꯩꯅꯣ ꯊꯤꯟꯕꯤꯔꯒꯦ ꯇꯧꯕ
ꯁꯟꯗꯦ ꯅꯨꯃꯤꯗꯥꯡꯒꯗꯤ ꯊꯤꯟꯕꯤꯔꯣꯅꯨꯗ ꯍꯥꯏꯗꯤ ꯆꯠꯂꯨꯕꯒꯤ ꯀꯩ ꯇꯧꯔꯨꯕꯒꯤ ꯋꯥꯅꯦꯕ ꯑꯉꯥꯡꯗꯣ ꯍꯥꯏꯗꯤ
ꯎꯝ ꯑꯗ ꯑꯩꯅ ꯑꯃꯨꯛ ꯃꯥꯒꯤ ꯁ꯭ꯀꯨꯜꯗꯨ ꯑꯃꯨꯛ ꯃꯤꯁ ꯑꯣꯏꯍꯟꯅꯤꯡꯗꯕ
ꯑꯗꯣ ꯁ꯭ꯀꯨꯜ ꯃꯤꯁ ꯑꯣꯏꯗꯅꯕ ꯃꯣꯔꯅꯤꯡꯗꯨꯗ ꯊꯤꯟꯕꯤꯔ ꯂꯣꯏꯔꯦ ꯍꯥꯏꯗꯤ ꯁꯟꯗꯦꯗꯨꯗꯤ ꯆꯠꯂꯨꯕꯅꯤꯅ ꯂꯥꯡꯉꯨꯕꯅꯤꯅ ꯑꯉꯥꯡꯗꯣ ꯋꯥꯅꯦꯕ ꯅꯅꯥꯏ ꯔꯤꯁꯇ ꯐꯖꯅ ꯀꯩꯅꯣ ꯔꯦꯁ ꯄꯤꯍꯜꯂꯒ ꯊꯥꯖꯟꯕꯤꯒꯤꯝꯕꯅ ꯐꯩꯌꯦꯕ ꯍꯥꯏꯗꯤ ꯂꯥꯏꯔꯤꯛ ꯉꯥꯛ ꯐꯖꯅ ꯌꯥꯗꯕ ꯃꯇꯥꯡꯗꯨ ꯂꯩ ꯍꯦꯜꯇꯀꯤ ꯈꯔ ꯈꯟꯗꯕꯁꯨ ꯌꯥꯗꯦꯕ ꯑꯉꯥꯡ ꯃꯤ ꯀꯩꯅꯣ ꯇꯧꯋꯦꯅꯦ ꯍꯦꯛꯇ ꯇꯧꯕꯤꯕꯁꯨ ꯐꯠꯇꯦꯕ
ꯕꯣꯔꯗꯤꯡ ꯂꯩꯔꯝꯅꯦ ꯑꯆꯥꯄꯣꯠ ꯆꯥꯒ ꯑꯦꯍ ꯆꯥꯕꯗ ꯍꯥꯎꯇꯦꯁꯤꯅꯕꯨ
ꯕꯣꯔꯗꯤꯡꯗꯕꯨ ꯀꯔꯤ ꯍꯥꯎꯗꯣꯔꯤꯅꯣ꯫ ꯑꯗꯣ ꯀꯩ ꯚꯥꯏ ꯀꯩꯅꯣꯒꯨꯝꯕ ꯑꯆꯥꯄꯣꯠꯇꯗ ꯍꯥꯏꯗꯤ꯫ ꯃꯁꯥ ꯃꯁꯥꯗ ꯀꯥꯟꯅꯒꯗꯕ ꯑꯣꯏꯅ ꯄꯤꯖꯁꯤꯀꯣ ꯍꯥꯏꯗꯤ꯫ ꯗꯤ ꯖꯪ ꯐꯨꯗꯀꯨꯝꯕ ꯀꯩꯅꯣꯒꯨꯝꯕꯁꯦ꯫ ꯃꯣꯏ ꯍꯣꯏ ꯃꯣꯏꯅꯕꯨꯗꯤ ꯌꯥꯝ ꯄꯥꯝꯃꯦ ꯑꯗꯣ ꯑꯗꯨꯒꯨꯝꯕꯗꯤ ꯀꯥꯟꯅꯗꯦꯕ ꯃꯁꯥꯗ꯫ ꯀꯥꯟꯅꯒꯗꯕ ꯆꯥꯛ ꯂꯥꯃꯀꯥꯟꯗ ꯀꯩꯅꯣ ꯑꯣꯏꯒꯗꯕ ꯑꯗꯨꯒꯨꯝꯕꯗꯣꯃ ꯄꯤꯕꯕꯅ ꯐꯩꯌꯦꯕ ꯍꯥꯏꯗꯤ ꯀꯩꯅꯣꯒꯨꯝꯕ꯫ ꯑꯗꯨ ꯆꯥꯁꯤꯜꯂꯒ ꯃꯁꯥꯁꯣꯛ꯫ ꯀꯅꯦꯕ꯫ ꯃꯣꯏꯅꯕꯨꯗꯤ ꯄꯥꯝꯖꯔꯤꯕ꯫
ꯃꯣꯏꯅꯕꯨꯗꯤ ꯈꯣꯏꯗꯥꯖꯔꯤꯕ꯫ ꯑꯩꯈꯣꯏꯁꯨ ꯑꯉꯥꯡ ꯑꯣꯏꯔꯤꯉꯩꯗ꯫ ꯑꯗꯨꯝ ꯈꯣꯏꯗꯥꯖꯩꯗ ꯕꯥꯏ ꯑꯩꯈꯣꯏꯅ ꯍꯨꯖꯤꯛ ꯑꯃꯨꯛ ꯆꯥꯎꯔꯕꯅꯤꯅ ꯈꯪꯗꯦ꯫
ꯑꯩꯈꯣꯏꯁꯨ ꯇꯧꯔꯛꯏꯗꯨꯅꯤꯅꯦꯍꯦ꯫
ꯎꯝ ꯆꯥꯎꯔ ꯀꯥꯟꯗ ꯇ꯫
ꯕꯣꯔꯗꯤꯡ ꯂꯩꯕꯗ꯫ ꯏꯟꯁꯥꯡ ꯍꯥꯎꯇ꯭ꯔꯝꯅꯤꯅ꯫ ꯆꯥꯛ ꯆꯥꯗ꯭ꯔꯦ ꯑꯗꯨꯗꯒꯤ ꯀꯦꯟꯇꯤꯟ ꯊꯣꯛ ꯊꯣꯛꯇꯅ ꯆꯥꯕ꯫ ꯗ ꯆꯥꯕꯗ ꯄꯩꯁꯥ꯫ ꯈꯥꯛꯂꯥꯡ ꯉꯝꯄꯣꯠꯇꯦ ꯀꯩꯅꯣ ꯑꯗꯨꯗꯒꯤ ꯀꯦꯟꯇꯤꯟ ꯊꯣꯛꯄ ꯂꯝꯗꯪꯅꯔꯛꯇꯅ꯫ ꯑꯣꯖꯥꯅ ꯐꯨꯒꯤꯕꯗꯣ꯫
ꯅꯤꯖꯪꯉꯤ ꯅꯤꯖꯪꯉꯤ꯫
ꯑꯁ ꯑꯗꯨꯗꯨꯃꯗꯤ ꯀꯥꯎꯕ ꯉꯝꯃꯣꯏꯌꯦ꯫
ꯉꯝꯃꯣꯏ ꯃꯤ ꯃꯌꯥꯝ ꯃꯃꯥꯡꯗꯨꯗ꯫ ꯕꯇꯟꯕꯨ ꯀꯥꯕꯣꯑꯣ ꯈꯣꯠ
ꯐ ꯐꯨꯒꯤꯝꯅꯤꯌꯦ ꯑꯗꯨꯗꯣꯝꯗꯤ ꯑꯗꯨꯗꯒꯤ ꯑꯃꯨꯛ ꯀꯦꯟꯇꯤꯟ ꯆꯠꯄꯗꯣ ꯑꯃꯨꯛ ꯊꯤꯡꯖꯤꯟꯈ꯭ꯔꯦꯗꯅ꯫ ꯑꯗꯨꯗꯒꯤ꯫ ꯍꯦꯟꯖꯥꯡ ꯆꯥꯛ ꯌꯦꯟꯖꯥꯡꯁꯦ ꯆꯥ ꯌꯥꯗꯕꯅꯤꯅ ꯑꯃꯨꯛ ꯑꯣꯖꯥꯅ ꯀꯩꯅꯣ ꯑꯆꯥꯄꯣꯠ ꯀꯩꯅꯣ ꯇꯧꯕꯗꯣ ꯑꯗꯨꯝ ꯂꯩ ꯂꯩ ꯆꯥꯔꯤꯕꯅꯤꯗꯣ꯫
ꯎꯝꯍꯨꯍꯨꯝ꯫
ꯅꯨꯡꯕꯨ ꯅꯨꯡꯁꯤ ꯍꯥꯏꯗꯤ ꯃꯇꯝꯗꯣ꯫
ꯃꯥꯥꯏ ꯃꯥꯒꯤ ꯃꯇꯝ ꯑꯗꯨꯅꯤ꯫
ꯎꯝ꯫ ꯍꯧꯖꯤꯛ ꯑꯃꯨꯛ ꯏꯆꯥ ꯏꯁꯨꯗ ꯑꯃꯨꯛ ꯑꯗꯨꯒꯤ ꯃꯇꯝꯗꯣ ꯑꯃꯨꯛ ꯌꯧꯔꯛꯑꯕꯅꯤꯗꯣ꯫ ꯑꯩꯈꯣꯏꯒꯤ ꯂꯥꯟꯊꯣꯛꯈ꯭ꯔꯒ ꯇꯧꯔꯤꯁꯦ ꯒꯌꯥꯟꯕꯨ ꯇꯥꯗꯦ ꯉꯔꯥꯡ ꯅꯍꯥꯟꯇ ꯑꯣꯏꯔꯕꯣꯏ ꯅꯤꯉꯤ ꯑꯩꯈꯣꯏꯅꯒ ꯇꯨꯌꯦꯜꯞ ꯄꯥꯁ ꯇꯧꯈꯤꯕ ꯀꯣꯂꯦꯖ ꯂꯣꯏꯈꯤꯕꯁꯦ
ꯑ ꯁ ꯁꯍ ꯍꯥ
ꯇꯃꯨꯛ ꯈꯩꯅ ꯑꯁ ꯈꯪꯗꯦ ꯆꯍꯤꯁꯦ ꯆꯍꯤꯁꯦ ꯑꯉꯥꯡ ꯅꯠꯂꯝꯗ꯭ꯔꯦꯅꯦ
ꯍ ꯍ ꯍꯥꯅꯨꯔꯝꯃꯦꯕ
ꯎꯨꯝ ꯑꯩꯗꯤ ꯍꯅꯨꯅꯤꯡꯗꯦꯕꯣ ꯌꯥꯝꯅ
ꯍ ꯍ ꯑꯥꯏ ꯍꯅꯨ ꯅꯤꯡꯕꯕꯨ ꯀꯅꯥ ꯂꯩꯔꯝꯒꯦ ꯍꯅꯨ ꯃꯤꯗꯣ ꯍꯪꯉꯨꯨꯔꯗꯨꯅ ꯅꯍꯥ ꯑꯣꯏꯅꯤꯡꯕ꯭ꯔꯥ ꯑꯣꯏ ꯍꯥꯏꯔꯗꯤ
ꯑꯗꯨꯅꯤ ꯍꯥꯏꯗꯤ ꯀꯣꯏꯕ ꯂꯥꯡꯕꯒꯗꯤ ꯀꯔꯤꯝ ꯆꯠꯊꯣꯛꯇ꯭ꯔꯦ ꯑꯁ ꯄꯥꯈꯪ ꯑꯣꯏꯉꯥꯏ ꯄꯨꯟꯁꯤꯁꯨ ꯅꯨꯡꯉꯥꯏꯕꯅꯤꯗ
ꯎꯨꯝ
ꯀꯥꯁ ꯀꯣꯏꯕ ꯆꯠꯅꯤꯡꯕꯗ ꯆꯠ ꯁꯦꯟꯅꯤꯡꯕꯗ ꯁ ꯐꯦ ꯍꯧꯖꯤꯛꯅꯃꯨꯛ ꯐꯦꯃꯤꯂꯤ ꯀꯩꯒꯤ ꯍꯣꯠꯅꯔꯤꯉꯥꯏꯗ ꯀꯣꯏꯅꯤ ꯂꯥꯡꯅꯤꯁꯤ ꯑꯃꯨꯛ ꯈꯪꯉꯛꯇꯕꯤꯅꯦꯕ
ꯑꯈꯣꯏꯅ ꯍꯧꯖꯤꯛ ꯀꯣꯏꯊꯣꯛ ꯂꯥꯡꯊꯣꯛ ꯂꯩꯔꯗꯤ ꯏꯆꯥ ꯏꯁꯨꯗꯤ ꯀꯅꯥꯅ ꯁꯦꯝꯒꯅꯤ
ꯑꯗꯨꯅꯤ ꯃꯣꯏꯒꯤ ꯈꯟꯕꯗꯗ ꯍ ꯀꯣꯏ ꯀꯣꯏꯊꯣꯛꯀꯦ ꯂꯥꯡꯊꯣꯛꯀꯦ ꯁꯦꯠꯇꯣꯛ ꯀꯖꯥ-ꯊꯣ ꯀꯦꯁꯦ ꯈꯟꯗ꯭ꯔꯦꯕ ꯍꯧꯖꯤꯛꯅ ꯈꯜꯂꯤꯁꯦ ꯀꯔꯥꯏꯗ ꯀꯃꯥꯏ ꯇꯧꯔ ꯁꯦꯚꯤꯡ ꯇꯧꯁꯤꯒꯦ ꯍ ꯀꯔꯤ ꯀꯩꯅꯣ ꯇꯧꯕ ꯌꯥꯏ ꯍ ꯍꯥ ꯑꯩ ꯍꯧꯖꯤꯛ ꯈꯜꯂꯤꯁꯦ ꯁꯦꯃꯤꯡꯗꯅꯤ
ꯍ ꯍ ꯍꯥꯟ ꯅꯥ ꯆꯥꯝ ꯆꯥꯊꯣꯛꯎꯕꯗꯣ ꯍꯧꯖꯤꯛ ꯇꯤ ꯇꯔꯥꯕꯥꯎ ꯆꯥꯊꯣꯛꯅꯤꯡꯗ꯭ꯔꯦꯕ
ꯍꯥꯟꯅ ꯆꯥꯝ ꯆꯅꯤ ꯆꯥꯊꯣꯛꯑꯝꯕꯗꯣ ꯍꯧꯖꯤꯛꯅ ꯑꯃꯨꯛ ꯈꯜꯂꯤꯁꯤꯅ ꯆꯥꯝ ꯆꯅꯤ ꯇꯨꯡꯁꯤꯟꯒꯦ ꯁꯤꯅꯤ
ꯍꯥ ꯍꯥ
ꯃꯇꯝ ꯃꯇꯝꯒꯤ ꯑꯍꯣꯡꯕ ꯍꯥꯏꯁꯦ
ꯌꯥꯝ ꯍꯣꯡꯉꯦꯅꯦ ꯑꯗꯨꯗꯤ
ꯑꯗꯨꯅꯤ ꯁ ꯑꯩ ꯁꯨꯃꯥꯏꯅ ꯇꯧꯔꯛꯀꯅꯤꯒ ꯊꯥꯖꯄꯣꯠꯇꯦꯗ ꯚꯥꯏ ꯑꯗꯒꯤ ꯍꯥꯟ
ꯇꯨꯡꯖꯤꯟꯗꯕꯁꯨ ꯌꯥꯗꯕꯅꯤꯅꯦ ꯚꯥꯏ ꯑꯅꯥ ꯑꯌꯦꯛ ꯑꯃ ꯂꯥꯛꯄꯗ ꯍꯦꯛꯇ ꯃꯊꯥ ꯁꯥꯗꯣꯔꯤꯕꯅꯤ ꯍꯧꯖꯤꯛ ꯁꯤꯗꯕꯨ ꯄꯩꯁꯥꯁꯤꯅꯤ ꯌꯥꯝ ꯊꯤ ꯍꯤꯡꯉꯤꯁꯦ ꯍꯧꯖꯤꯛꯇꯤ ꯄꯩꯁꯥꯁꯤꯅ ꯍꯤꯡꯉꯤ ꯅꯤꯡꯗ
ꯎꯝ ꯁꯦꯜ ꯌꯥꯎꯗꯗꯤ ꯀꯩꯝ ꯌꯥ ꯔꯤ ꯇꯧꯔꯤꯁ ꯁꯦꯟ ꯇꯥꯅꯕ ꯍꯣ